ꯀꯣꯜꯗꯣ ꯅꯪꯅ ꯇꯧꯔꯗꯤꯅꯦ ꯑꯩꯉꯣꯟꯗ ꯇꯥꯛꯁꯀꯤ ꯃꯁꯤꯡꯗꯣ ꯍꯦꯟꯒꯠꯂꯣꯏꯗ꯭ꯔꯣ
ꯌꯦꯡꯉꯣ ꯍꯦꯟꯀꯄ꯭ꯔꯥꯅ
ꯏꯪꯀ
ꯍꯣꯔꯦꯟꯔꯦ ꯍ ꯀꯇꯥꯗ ꯍꯪꯀꯛꯇꯗꯤ ꯀꯩꯅꯣ ꯑꯣꯏꯔꯝꯅꯤ ꯅꯪꯅ ꯃꯔꯤ ꯑꯩꯅ ꯃꯔꯤ
ꯑꯩꯅ ꯇꯧꯔꯒꯅ ꯍꯦꯟꯒꯠꯇꯧꯕ
ꯎꯝ ꯌꯥꯔꯦ ꯅꯪ ꯖꯨꯂꯥꯏꯗꯒꯤ ꯁꯦꯝꯃꯣ ꯆꯝꯐꯨ
ꯑꯣ ꯖꯨꯟꯁꯤꯗꯤ ꯂꯣꯏꯍꯟꯈ꯭ꯔꯣꯕ ꯑꯗꯨꯝ ꯆꯥꯔ ꯆꯥꯔꯒ
ꯎꯝ ꯍꯔꯥꯎꯕ ꯐꯣꯡꯗꯣꯛꯈ꯭ꯔꯣ ꯖꯨꯂꯥꯏꯗꯒꯤꯩ ꯁꯦꯝꯗꯣꯔꯦꯔ
ꯎꯝ ꯌꯥꯝ ꯇꯜꯂꯦ ꯑꯁ ꯚ ꯄꯩꯁꯥꯗꯨ ꯆꯪꯉꯛꯑꯗꯤ ꯑꯩ ꯂꯩꯅꯤꯡꯕ ꯌꯥꯝ ꯂꯩ ꯍꯥꯏꯕ ꯑꯩ ꯂꯩꯅꯤꯡꯕꯂꯦ ꯅꯤꯡ ꯄꯗꯅꯤ ꯍꯧꯖꯤꯛ
ꯐꯦꯕꯋꯥꯔꯤꯗ ꯑꯩꯈꯣꯏ ꯆꯦꯒꯤ ꯂꯨꯍꯣꯡꯕ ꯂꯩꯌꯦ ꯑꯗꯨꯒꯤ ꯑꯩꯗꯣ ꯄꯩꯁꯥ ꯈꯔ ꯇꯨꯡꯁꯤꯟꯂꯕꯦ ꯍꯥꯏꯔꯣꯏ ꯑꯥ ꯑ
ꯀꯇꯔꯥ
ꯑꯧ ꯑꯧ
ꯀꯥꯏꯗ
ꯋꯥꯉꯎꯗꯅꯤꯗ
ꯀꯩ ꯑꯃꯨꯛ ꯍꯥꯏꯊꯩꯗꯨꯅ
ꯑꯩꯁꯨ ꯃꯤ ꯇ꯭ꯔꯨꯄꯤ ꯀꯥꯏꯅ ꯈꯪꯅꯔꯛꯄꯗꯨꯕꯨ ꯑꯩꯅ ꯈꯪꯕ꯭ꯔꯣ
ꯅꯨꯄꯥꯗꯣ ꯀꯔꯤ ꯊꯕꯛ ꯇꯧꯒꯦ
ꯊꯕꯛ ꯇꯧꯗꯕꯅꯦ ꯃꯥꯏ ꯗꯨꯀꯥꯟ ꯐꯝꯕꯅꯦ ꯀꯩꯅꯣꯗ ꯀꯔꯤ ꯀꯣꯅꯨꯡ ꯃꯥꯡꯗꯔ ꯐꯣꯟꯒꯤ ꯗꯨꯀꯥꯟ ꯐꯝꯕꯅꯦ ꯃꯥꯏ
ꯑꯣ ꯑꯣ ꯍꯥꯏꯅꯩꯔꯣ ꯆꯦꯜꯂꯤꯔꯣ
ꯀꯗꯦ ꯍꯥꯏꯅꯔ ꯃꯣꯏ ꯍꯥꯏ ꯍꯥꯏꯕ ꯑꯣꯏꯅ ꯂꯥꯛꯑꯜꯂꯦ
ꯍꯧꯖꯤꯛꯀꯥꯟꯁꯤꯕꯨ ꯑꯩꯅ ꯎꯕꯗ ꯃꯤꯁꯤꯡꯁꯦ ꯂꯣꯏ ꯍꯥꯏꯕ ꯑꯣꯏꯅ ꯆꯪꯅꯕ꯭ꯔꯥ ꯀꯩꯅꯣꯝ ꯇꯧꯋꯤꯕꯣ
ꯑꯥ ꯑꯗꯨꯅꯁꯨ ꯐꯩꯗ
ꯎꯕꯗꯁꯨ ꯏꯟꯁꯇꯥꯗꯨꯗ ꯆꯦꯟꯕ ꯃꯤꯁꯨ ꯑꯗꯨꯝ ꯌꯥꯝ ꯈꯜꯂꯤ ꯂꯨꯍꯣꯡꯕ ꯃꯁꯤꯡꯗꯨ ꯀꯃꯥꯏꯅ ꯇꯧꯅꯣ
ꯈꯅꯤꯔ ꯂꯨꯅ ꯂꯨꯅ
ꯅ ꯅ ꯍꯜꯂꯨ ꯆꯠꯂꯤꯗꯨ ꯀꯥꯟꯅꯣ
ꯂꯨꯍꯣꯡꯕ ꯅꯠꯇꯦ ꯍꯩꯖꯤꯡ ꯄꯣꯠꯅꯦ ꯏꯃꯥꯟꯅꯕꯤꯒꯤꯅꯦ ꯑꯗꯨꯁꯨ ꯅꯤꯡꯊꯧꯈꯣꯡꯗ
ꯀ ꯍꯩꯖꯤꯡ ꯄꯣꯠ ꯆꯠꯂꯤꯗꯣ ꯂꯨꯍꯣꯡꯕ ꯇꯧꯕꯩ ꯅꯠꯇꯕ꯭ꯔꯣ
ꯃꯅꯤ ꯀꯩꯅꯣꯅꯦ ꯍꯧꯖꯤꯛ ꯄꯣꯠ ꯇꯧꯔꯗꯤ ꯂꯨꯍꯣꯡꯗꯗ
ꯑꯗꯨꯑꯣꯏꯗꯤ ꯑꯩꯅ ꯂꯨꯍꯣꯡꯕ ꯆꯠꯂꯤꯗꯣ ꯍꯥꯏꯔꯒ
ꯂꯨꯍꯣꯡꯕꯗꯤ ꯑꯩ ꯆꯠꯇꯦꯕ
ꯑꯣ ꯌꯦꯒ ꯇꯥꯗꯠ
ꯅꯣꯏꯗꯏꯗꯤ ꯀꯔꯝ ꯀꯥꯟꯗ ꯇꯣꯛꯑꯦ ꯑꯗꯨꯝ
ꯈꯪꯗꯦ ꯃꯥꯏ ꯅꯨꯄꯤꯗꯨ ꯃꯌꯨꯝ ꯄꯥꯅꯤꯡꯗ꯭ꯔꯕ ꯈꯪꯗꯦꯅ
ꯑꯗꯨꯒꯤ
ꯆꯍꯤꯁꯨ ꯇꯔꯥꯅꯤꯊꯣꯏ ꯇꯔꯥꯍꯨꯝꯗꯣꯏ ꯁꯨꯔꯨꯝꯃꯅꯤ ꯅꯨꯡꯁꯤ ꯁꯤꯅꯩꯗꯣ
ꯎ ꯑꯩꯈꯣꯏ ꯆꯗꯁꯨ ꯇ꯭ꯔ ꯉꯝ ꯇꯔꯥꯃꯉꯥꯃꯨꯛ ꯐꯔꯕꯅꯤ ꯃꯥꯏ ꯍꯥꯏꯅꯦ ꯑꯩꯗ
ꯌꯥꯝ ꯀꯨꯏꯅ ꯀꯨꯏ ꯅꯨꯡꯁꯤꯅꯩ
ꯑꯦ ꯑꯗꯨꯏ ꯍꯥꯏꯔꯒꯅꯦ ꯍꯟꯗꯛ ꯏꯃꯥꯟꯅꯕꯤꯒꯤ ꯃꯣꯏ ꯀꯤ ꯃꯅꯝ ꯃꯅꯝ ꯍꯥꯏꯗꯤ ꯃꯣꯏ ꯃꯄꯥꯒꯤ ꯃꯔꯤ ꯃꯔꯥꯡꯒꯤ ꯃꯆꯥꯛ ꯂꯩꯗꯅ ꯍꯇꯛ ꯂꯨꯍꯣꯡꯉꯦꯕ ꯀ ꯂꯨꯍꯣꯡꯉꯤꯁꯤꯅ ꯀꯃꯥꯏꯅ ꯇꯧꯒꯦꯒ ꯅꯨꯄꯥꯒꯁꯤꯗꯤ ꯍꯥꯟꯅꯗꯒꯤ ꯈꯪꯅꯔꯕ
ꯑ
ꯍꯥꯟꯅꯗꯒꯤ ꯈꯪꯅꯕ ꯍꯥꯏꯗꯤ ꯅꯍꯥꯟꯋꯥꯏꯒ ꯀ꯭ꯂꯥꯁ ꯅꯥꯏꯟ ꯇꯦꯟꯗꯒ ꯈꯪꯅꯔꯛꯄ ꯅꯨꯄꯥꯗꯣ ꯑꯗꯨ ꯑꯣꯏꯕ ꯃꯁꯛ ꯈꯪꯅꯕ ꯅꯨꯄꯥ ꯑꯗꯨꯗꯨꯒ ꯅꯨꯡꯁꯤꯕꯗꯤ ꯅꯨꯡꯁꯤꯅꯕꯗꯤ ꯅꯠꯇꯕ ꯑꯗꯨꯗꯨꯒ ꯑꯗꯨꯝ ꯑꯃꯨꯛꯀ ꯊꯛ ꯊꯦꯡꯅꯔꯀꯥꯟꯗ ꯁꯠ ꯁꯠ ꯇꯧꯔꯒ ꯂꯨꯍꯣꯡꯅꯔꯤ ꯃꯣꯏꯗꯣ ꯅꯨꯡꯁꯤꯕꯩ ꯂꯨꯍꯣꯡꯕꯗꯤ ꯅꯠꯇꯦꯕ ꯍꯥꯏꯗꯤ ꯆꯍꯤ ꯃꯇꯥꯡꯗ ꯌꯥꯔꯛꯇꯕꯩ ꯍꯣꯡꯕꯗꯣ ꯑꯗꯨꯅꯦꯕꯀꯣ ꯑꯩꯅ ꯑꯩꯅ ꯈꯟꯈ꯭ꯔꯕꯅꯦ ꯑꯗꯨ ꯂꯥꯏꯕꯛꯇꯕꯨ ꯇꯝꯃꯝꯃꯗꯤ ꯑꯩꯁꯦ ꯑꯁꯤ ꯑꯣꯏꯔꯦꯀꯣꯔꯦ
ꯄꯦꯜꯂꯕꯅꯤ ꯄꯦꯜꯂꯕꯗꯤ ꯀꯥꯏꯗꯅꯣ ꯂꯨꯍꯣꯡ ꯀꯩꯁꯤꯅ ꯑꯗꯨꯗꯤ
ꯑꯃ ꯈꯪꯗꯦ ꯅꯝꯕꯣꯜꯗꯔꯥ ꯀꯩꯅꯣꯝ ꯑꯣꯏꯕꯅꯤ
ꯑꯩꯅꯦ ꯅꯪꯉꯣꯟꯗ ꯑꯃ ꯅꯪ ꯈꯪꯕ꯭ꯔ ꯃꯣꯏꯔꯥꯡꯗꯒꯤ ꯑꯃ ꯁꯪꯀꯥꯔꯗꯣ ꯀꯣꯟꯖꯦꯡꯕꯝ
ꯀꯖꯤꯡꯉꯨꯒ
ꯁꯪꯒꯔꯦ
ꯈꯪꯒꯦꯒ
ꯑꯃꯅꯦ ꯁ꯭ꯌꯥꯝ ꯄꯤꯖꯥꯗꯣ
ꯑꯥ ꯑꯥ ꯑꯥ
ꯃꯥꯏ ꯃꯅꯥꯎ ꯅꯨꯄꯥꯅꯦꯕꯀꯣ ꯑꯗꯨ ꯃꯥ ꯇꯣ ꯃꯥꯒ ꯈꯪꯅꯔꯝꯕ ꯅꯨꯄꯤꯗꯣ ꯍꯥꯏꯗꯤ ꯑꯏꯩꯅ ꯏꯟꯁꯇꯥꯗ ꯍꯥꯏꯐꯦꯠ ꯊꯦꯡꯅꯩ ꯑꯃ ꯆꯦ ꯔꯣꯁꯅꯤꯗꯣ ꯂꯨꯍꯣꯡꯕꯒꯤ ꯀꯩꯅꯣꯅ ꯆꯦ ꯄꯤꯆꯥꯥꯅ ꯊꯥꯒꯠꯂꯛꯄ ꯈꯪꯕ꯭ꯔꯥ ꯍꯩꯖꯤꯡꯄꯣꯠ ꯐꯤꯗꯣ ꯑꯗ ꯑꯩꯅ ꯑꯦ ꯃꯥ ꯂꯨꯍꯣꯡꯉ ꯃꯥꯜꯂꯦ ꯍꯥꯏꯅ ꯈꯟꯕ ꯑꯗꯨ ꯃꯕꯥꯅꯤꯗꯨ ꯅꯨꯡꯁꯤꯅ ꯒꯤ ꯃꯤꯅ ꯍꯥꯏꯗꯤ ꯑꯗꯨꯝ ꯃꯕꯥꯅꯤ ꯊꯨꯡꯅꯔꯝꯅꯤ ꯍꯥꯏꯅ ꯈꯜꯂꯤꯗꯅ ꯑꯗ ꯃꯥꯒꯤ ꯑꯗꯣ ꯃꯕꯥꯅꯤꯗꯣ ꯀꯥꯏꯅꯩꯔꯥ ꯀꯩꯅꯣꯃ ꯑꯣꯏꯕ꯭ꯔꯥ ꯈꯪꯗꯦ ꯍꯥꯏꯕ ꯑꯩꯅ ꯍꯥꯏꯗꯤ ꯑꯃꯗꯨꯒꯤ ꯑꯦꯀꯥꯎꯟꯗꯨꯁꯨ ꯐꯪꯗꯦꯕꯀꯣ ꯑꯗꯨꯒ ꯈꯪꯗꯦ ꯊꯥꯒꯠꯅꯕ ꯃꯑꯣꯡꯗꯨꯗ ꯑꯃ ꯅꯍꯥꯟꯈꯣꯏꯗꯤ ꯇꯦꯛꯀ ꯇꯧꯔꯒ ꯑꯗꯨꯝ ꯃꯕꯥꯅꯤ ꯀꯠꯄ ꯈꯣꯠꯄ ꯇꯧꯕꯗꯣ
ꯎꯝ
ꯀꯔꯤꯝ ꯑꯣꯏꯔꯝꯗꯦ ꯅꯨꯄꯤꯗꯨꯒꯤ ꯍꯥꯟꯅꯒꯤ ꯃꯕꯥꯅꯤꯒꯤ ꯀꯩ ꯀꯩ ꯃꯌꯥꯝꯗꯨꯁꯨ ꯂꯣꯏ ꯀꯛꯊꯠꯂꯝꯃꯦꯕ ꯈꯪꯕ꯭ꯔꯥ
ꯑꯣ
ꯃꯥꯏ ꯍꯩꯖꯤꯡꯄꯣꯠꯀꯤ ꯐꯣꯇꯣ ꯑꯃꯈꯛꯂ ꯀꯩꯅꯣ ꯊꯝꯍꯧꯋꯦꯕ ꯑꯗ ꯑꯩꯅ ꯊꯨꯡꯅꯗ꯭ꯔ ꯖꯥꯠꯂ ꯍꯥꯏꯅ ꯑꯩꯅ ꯌꯥꯝꯅ ꯈꯪꯅꯤꯡꯕ ꯍꯥꯏꯇꯥꯥꯔꯦ ꯑꯩꯅꯉꯥꯡꯗ ꯑꯩ ꯍꯪꯕꯁꯦ ꯑꯗꯨ ꯍꯥꯏꯔꯒꯅꯦ ꯑꯃ ꯑꯩꯈꯣꯏꯒꯤ ꯃꯦꯠꯁꯀꯤ ꯁꯥꯔ ꯑꯃ ꯀꯟꯖꯪ ꯈꯔꯥꯡ ꯅꯍꯥꯟ ꯀꯩꯅꯣꯃ ꯐꯣꯇꯣ ꯑꯃ ꯊꯥꯔꯛꯑꯝꯃꯦꯕ ꯈꯪꯕ꯭ꯔꯥ ꯃꯥꯏ ꯃꯅꯥꯎꯅꯨꯄꯤꯗꯣ ꯑꯉꯥꯡ ꯅꯦꯕ ꯑꯩꯈꯣꯏꯗꯒꯤ ꯑꯉꯥꯡꯅꯦꯕ ꯈꯪꯕ꯭ꯔꯥ
ꯎꯝ
ꯑꯗꯨꯒꯅꯦ ꯂꯨꯍꯣꯡꯕꯒꯤ ꯃꯥꯏ ꯅꯨꯄꯥꯗꯨꯗꯤ ꯑꯍꯟꯅꯟꯅꯦꯕ
ꯁ ꯀꯟꯕꯨ ꯏꯃꯥꯅꯕꯤ ꯃꯅꯥꯎ ꯄ ꯏꯅꯥꯎ ꯏꯃꯥꯟꯅꯕꯤ ꯏꯃꯅꯥꯎꯄꯤ ꯑꯃ ꯆꯍꯤ ꯀꯨꯟ ꯈꯛꯇꯪ ꯉꯥꯏꯔꯝꯗꯣꯏꯅꯤ ꯑꯉꯥꯡꯗꯣ ꯆꯍꯤ ꯅꯤꯐꯨ ꯃꯉꯥ ꯁꯨꯔꯦ ꯅꯨꯄꯥꯗꯣ ꯌꯥꯝ ꯐꯥ ꯐꯒꯔꯦ ꯌꯥꯝ ꯐ ꯐꯥꯈꯔꯦ ꯆꯍꯤ ꯅꯤꯐꯨ ꯃꯉꯥ
ꯏꯃ ꯇ꯭ꯋꯦꯟꯇꯤ ꯐꯥꯏꯚ ꯏꯃꯄꯣꯛ ꯀꯞꯄ ꯌꯥꯔꯤꯅꯦ ꯑꯗꯨꯗꯤ
ꯑꯩ ꯑꯃꯨꯛ ꯇꯟꯖꯥꯅꯦꯕꯣ ꯍꯥꯏꯗꯤ
ꯇꯜꯂꯤꯉꯣ ꯂꯤꯃꯜꯂꯁꯨ
ꯆꯍꯤ ꯃꯉꯥꯗ ꯍꯦꯟꯀꯠꯈꯤꯕꯗ ꯀꯌꯥ ꯀꯩꯗꯧꯗꯦꯕ ꯍꯩꯅꯕ ꯑꯣꯏꯗꯦꯕ ꯃꯉꯥꯗꯨꯐꯥꯎ ꯑꯁꯟ ꯑꯣꯏꯃꯗꯦꯗ ꯐꯣꯔꯇꯤ ꯐꯥꯏꯚꯇꯨꯗꯤ ꯈꯔꯥꯏꯗꯗꯤ
ꯄꯦꯜꯂꯦ ꯄꯦꯜꯂꯦ ꯑꯗꯨꯐꯧꯗꯤ
ꯑ ꯄꯗ ꯆꯨꯝ ꯃꯁꯥꯎꯁꯊꯤ
ꯍꯧꯖꯤꯛꯀꯤꯗꯨꯗꯤ ꯅꯨꯄꯥꯗꯣ ꯐꯖꯩ
ꯄꯩꯁꯥꯒ ꯈꯔꯗꯤ ꯄꯥꯏꯞꯗꯤ ꯃꯥꯜꯂꯦ
ꯑꯔꯤꯕꯅꯤꯅ ꯄꯩꯁꯥꯗ ꯃꯣꯏꯦꯝ ꯇꯧꯤ
ꯎꯝ ꯑꯆꯥꯄꯣ ꯄꯤꯖꯔꯒ
ꯑꯆꯥꯕꯨ ꯄꯤꯖꯔꯒ ꯕꯤꯃꯥ ꯕꯤꯃꯥꯏ ꯂꯨꯟ ꯂꯨꯟ ꯇꯧꯕꯤꯕꯗ
ꯕꯤ ꯃꯅꯄꯪ ꯍꯥꯏꯦ ꯎ
ꯌꯥꯝ ꯇꯜꯂꯦ
ꯧꯩꯁꯤꯡꯁꯦ ꯑꯗꯨꯖꯤꯛ ꯍꯧꯖꯤꯛꯀꯥꯟ ꯅꯨꯄꯥꯁꯤꯡꯁꯦ ꯑꯉꯥꯡ ꯅꯨꯄꯤ ꯂꯣꯏ ꯊꯤ ꯍꯥꯏꯕ
ꯅꯪ ꯑꯩꯗꯤꯗꯤ ꯁꯤ ꯂꯥꯛꯑꯕꯅꯤꯅ ꯐꯪꯅꯔꯣꯏ ꯁꯤ ꯅꯠꯇ꯭ꯔꯣ
ꯑꯁꯍ ꯎꯠꯇ꯭ꯔꯦꯗ ꯅꯠꯇꯦ ꯃꯣꯏꯅ ꯃꯣꯏꯅ ꯑꯉꯥꯡ ꯂꯣꯏꯅ ꯀꯣꯏꯁꯤꯟꯈ꯭ꯔꯗꯤ ꯑꯔꯤꯕ ꯑꯔꯤꯕꯤꯁꯤꯡꯁꯤꯗꯤ ꯀꯅꯥ ꯂꯧꯕꯤꯍꯧꯗꯣꯏꯅꯣ ꯀꯗ
ꯑꯉꯥꯡ ꯅꯨꯄꯥꯅ ꯑꯃꯨꯛ ꯂꯧꯕꯤꯈ꯭ꯔꯅꯤ
ꯇꯁꯦꯡꯅ ꯍꯥꯏꯔꯕꯗ ꯑꯩ ꯑꯉꯥꯡ ꯁꯨꯡꯄꯥꯥꯝ ꯄꯥꯝꯗꯦ
ꯆꯜꯣꯏ ꯑꯉꯥꯡꯅꯤ ꯍꯥꯏꯗꯤ ꯅꯨꯄꯤꯅ ꯅꯨꯄꯥꯅ ꯑꯉꯥꯡꯗꯨ ꯗꯤ ꯑꯗꯨꯝ ꯆꯠꯅꯩꯑꯕ
ꯍꯣꯏ ꯅꯨꯄꯤꯅ ꯑꯉꯥꯡꯗ ꯂꯩꯕꯗꯨꯗꯤ ꯊꯦꯡ ꯊꯦꯡ ꯉꯥꯡꯉꯩ ꯅꯨꯄꯥ ꯇꯧꯔꯒꯅ ꯌꯥꯕ ꯅꯨꯄꯤ ꯇꯧꯔꯒꯅ ꯌꯥꯗꯕ ꯇꯩꯊꯣꯛꯑꯦ ꯇꯧꯁꯨ ꯁꯥꯖꯩꯕ ꯇꯕꯔꯣ ꯇꯕꯔꯣ ꯍꯥꯥ
ꯊꯥꯕꯛ ꯍꯂꯣ